ꯅꯣꯡ
ꯇꯥꯏꯌꯣ ꯇꯥꯕ꯭ꯔꯣ
ꯅꯪꯗ ꯅꯥꯀꯟꯗ ꯇꯨꯝꯃꯤꯕ ꯏ ꯅꯃꯥꯟꯅꯕꯁꯤꯡ ꯉꯍꯥꯃꯨꯛꯀꯤ ꯃꯁꯛ ꯌꯥꯝ ꯐꯖꯕ ꯃꯤ ꯈꯤꯇꯪ ꯃꯨꯕꯗꯨꯔꯣ ꯑꯩꯅ ꯐꯣꯇꯣꯗ ꯌꯥꯝ ꯐꯖꯩ ꯍꯥꯏꯈꯤꯕꯗꯨꯔꯣ
ꯅꯠꯇꯦꯗ
ꯎꯝ
ꯂꯇꯗ
ꯑꯗꯨ ꯅꯠꯇ꯭ꯔꯒꯅ ꯅꯪꯅ ꯍꯦꯛ ꯍꯦꯛ ꯕꯥꯔꯗꯦꯒꯤꯅꯦ ꯀꯩꯒꯤꯅꯦꯅ ꯊꯥꯒꯠꯂꯛꯄ ꯑꯃ ꯃꯁꯛ ꯀ꯭ꯌꯨꯠ ꯇꯥꯕꯗꯨꯔꯣ
ꯅꯠꯇ꯭ꯔꯅ ꯑꯗꯨꯗꯤ ꯊꯕꯛ ꯇꯧꯈꯔꯦꯕ
ꯑꯥ
ꯑꯗꯨ ꯅꯠꯇ ꯑꯗꯨꯒꯤ ꯊꯕꯛ
ꯑꯪ ꯑꯉꯥꯡ ꯑꯗꯣ ꯑꯩ ꯇꯥꯗꯦ ꯈꯕꯔ ꯀꯟꯅ ꯉꯥꯡꯉꯣ ꯍꯥꯏꯔꯦꯔꯒ
ꯑꯣ ꯑꯗꯨꯗꯤ ꯊꯕꯛꯀ ꯇꯧꯈ꯭ꯔꯦ ꯑꯗꯨ ꯅꯠꯇꯌꯦ
ꯑꯗꯨ ꯑꯃꯗ ꯊꯕꯛ ꯇꯧꯈ꯭ꯔꯦꯕ
ꯑꯥ
ꯃꯥꯔꯣ ꯀꯩꯅꯣ ꯐꯥꯎ ꯑꯦꯛꯖꯥꯝ ꯐꯥꯎꯈ꯭ꯔꯦ ꯍꯥꯏꯗ
ꯅꯠꯇꯦ ꯑꯗꯨꯗꯤ ꯑꯣꯖꯥ ꯑꯣꯖꯥ ꯑꯣꯏꯕꯩ ꯆꯠꯈ꯭ꯔꯦ
ꯑꯃꯁ ꯌꯥꯔꯦ ꯐꯜꯗꯨꯅ ꯀꯅꯥ
ꯑꯗꯨꯅ ꯏꯃꯥꯟꯅꯕ ꯑꯃ ꯇꯣꯄꯝ ꯍꯥꯏꯇꯥꯦ
ꯑꯗꯨꯗꯤ ꯊꯕꯛ ꯐꯥꯎꯈ꯭ꯔꯕꯗꯨꯗꯤ ꯊꯕꯛ ꯇꯧꯈ꯭ꯔꯕꯗꯨꯗꯤ ꯂꯥꯏ ꯃꯥꯗꯤ ꯇꯣꯛꯈ꯭ꯔꯦ ꯑꯗꯨꯗꯩ ꯇꯝꯕ
ꯂꯣꯏꯔ ꯇꯝꯕꯗꯤ ꯂꯣꯏꯔꯦ ꯑꯃ ꯑꯗꯨꯗꯤ ꯑꯣꯖꯥ ꯑꯣꯏꯅꯤꯡꯕ ꯍꯥꯏꯇꯥꯔꯦ ꯑꯗꯨꯒꯤ ꯑꯣꯖꯥ ꯑꯣꯏꯕ ꯆꯥꯅꯕ ꯀꯣꯏꯗ ꯇꯥꯛꯄꯗꯨ ꯃꯥꯅ ꯈꯔ ꯍꯩꯕ ꯍꯥꯏꯇꯥꯔꯦ
ꯎꯝ
ꯎ ꯑꯣꯖꯥ ꯑꯣꯏꯕꯗꯣ ꯇꯟꯕ ꯍꯥꯏꯇꯥꯔꯦ ꯇꯥꯏꯄ ꯊꯣꯛꯄ ꯍꯩꯇꯕꯅꯤꯅ ꯑꯩꯈꯣꯏꯗ
ꯎꯝ
ꯃꯥꯅꯕꯨꯗ ꯂꯥꯛꯣ ꯋꯥꯇꯔ ꯀꯩꯀꯩ ꯄꯤ ꯌꯥꯕꯅꯦ ꯔꯨꯝꯗꯨꯗ ꯇꯣꯉꯥꯟꯅ
ꯀꯋꯥꯇꯔꯗꯒ ꯂꯩꯈ꯭ꯔꯕ ꯍꯥꯏꯖꯦ
ꯑꯦ ꯀꯩꯅꯣꯅꯤ ꯃꯤꯒꯤ ꯀꯩꯅꯣꯒꯨꯝꯕꯅꯤꯅꯦ ꯂꯦꯛꯆꯔꯔꯒꯨꯝꯕ ꯅꯤꯅꯦ ꯂꯦꯛꯆꯔꯔ ꯂꯩꯕ ꯇꯣꯂꯣꯞꯁꯨ ꯑꯗꯒꯤ ꯐꯦꯁꯤꯂꯤꯇꯤ ꯑꯩ
ꯅꯪꯒ ꯌꯥꯝꯝ ꯅꯪꯒ ꯌꯥꯝꯝ ꯂꯨꯅ ꯇꯤꯅꯖꯕꯅꯦꯕ꫰꫰
ꯍꯣꯏꯃꯦ ꯃꯌꯨꯝꯗꯁꯨ ꯑꯩꯖꯦ ꯂꯥꯛꯑꯣ ꯂꯥꯛꯑꯣ ꯀꯧꯕꯅꯦ ꯆꯠ ꯉꯝꯗꯔ꯭ꯕ ꯁꯪꯗꯔ꯭ꯕ ꯁꯣꯝꯗ
ꯎꯝ ꯀꯔꯤꯒꯤꯅꯣ ꯃꯥꯒꯤ ꯃꯃꯤꯡꯗꯣ ꯆꯨꯇꯤꯌꯥ ꯍꯥꯏꯕ꯭ꯔ
ꯍꯥ
ꯑꯥ
ꯀꯩ ꯍꯥꯏꯅꯣ
ꯃꯥꯏ ꯃꯃꯤꯡꯗꯣ ꯅꯪ ꯀꯩꯅꯣ ꯃꯌꯥꯝ ꯍꯥꯏꯗꯥꯏꯅꯦ
ꯎꯝ ꯁꯔꯤ ꯁꯔꯤ ꯍꯥꯏ ꯆꯔꯅ
ꯎ ꯅꯡ ꯖꯄꯥꯟ ꯆꯠꯅꯤ ꯍꯥꯏꯕꯗꯥꯏꯅꯦ
ꯈꯪꯗ꯭ꯔꯤꯗ ꯅꯍꯥꯟꯃꯨꯛ ꯏꯁꯀꯣꯂꯥꯔꯁꯤꯞ ꯊꯥꯕꯅꯦ ꯈꯂ
ꯅꯪ ꯀꯩꯅꯣꯒꯤ ꯄ꯭ꯔꯤ ꯄꯤ ꯑꯩꯩꯆ ꯗꯤ ꯁꯤꯗ ꯊꯥꯖꯤꯜꯂꯦ ꯍꯥꯏꯗꯨꯕꯨ ꯌꯥꯈ꯭ꯔꯕꯣ ꯃꯥꯏ ꯇꯣ ꯄꯨꯔꯒꯦ
ꯄ꯭ꯔꯤꯚꯤ ꯍꯆ ꯗꯤ ꯅꯠꯇꯦꯗ ꯆꯨꯝꯅ ꯑ ꯑꯗꯨꯗ ꯃꯣꯏꯒꯤꯜꯂꯤ ꯑꯗꯨꯗ ꯖꯣꯏꯟ ꯇꯧꯔꯒ ꯊꯕꯛ ꯃꯇꯝ ꯄ ꯈꯔ ꯊꯕꯛ ꯇꯧꯒꯦ ꯇꯧꯕꯅꯤꯗ
ꯑꯗꯨ ꯀꯩꯅꯣ ꯑꯝꯇ ꯂꯧꯔꯔꯣꯏ ꯍꯥꯏꯕ꯭ꯔꯥ ꯀꯩꯅꯣꯝꯇ ꯍꯥꯏꯔꯤ ꯁꯤꯗꯗꯤ ꯍꯥꯏꯗꯤ ꯍꯥꯏꯗꯤ ꯄꯤ ꯑꯩꯆ ꯗꯤ ꯇꯧꯕꯁꯤꯡꯗꯣ ꯍꯥꯏ ꯍꯥꯏ
ꯑꯗꯨꯗ ꯄꯤ ꯍꯩꯆ ꯗꯤ ꯇꯧꯔꯣꯏꯕꯀꯣ
ꯎꯝ
ꯑꯣꯖꯥꯗ ꯀꯩꯅꯣ ꯍꯥꯏꯕꯅꯤꯗ ꯍꯥꯏꯗꯤ ꯃꯇꯝ ꯈꯔ ꯑꯗꯨꯗ ꯊꯕꯛ ꯇꯧꯒꯦ ꯍꯥꯏꯕ ꯑꯩꯅ
ꯎꯝ
ꯑꯣꯖꯥꯁꯤꯅꯁꯨ ꯄꯩꯁꯥꯗꯤ ꯂꯩꯇꯦ ꯑꯁꯦꯡꯕꯒꯤꯗꯤ ꯑ ꯀ ꯑꯦꯅꯤ ꯄ꯭ꯔꯣꯖꯦꯦꯛ ꯐꯦꯂꯣ ꯑꯣꯕꯣꯏꯅ ꯍꯥꯏ ꯍꯥꯏꯗꯣ ꯑꯗꯣ ꯃꯥꯒꯤꯗꯤ ꯄꯩꯁꯥ ꯑꯗꯨ ꯄꯤꯅꯕ ꯄꯩꯁꯥ ꯂꯩꯇꯦ ꯑꯗꯨꯅ ꯅꯪꯅ ꯇꯧꯒꯦ ꯍꯥꯏꯔꯒꯗꯤ ꯂꯥꯛꯑꯣ ꯑꯗꯨꯒ ꯑꯗꯨꯝ ꯀꯩꯇꯥꯔ ꯑꯗꯨꯝ ꯐ꯭ꯔꯤꯗ ꯇꯧꯖꯔ ꯂꯥꯛꯑꯣ ꯍꯥꯏꯗꯤ ꯅꯪ ꯑꯦꯛꯁꯄꯤꯔꯤꯌꯦꯟꯁ ꯇꯥꯟꯕ ꯑꯣꯏꯅ ꯐ꯭ꯔꯤꯗ ꯇꯧꯕ ꯀꯩ ꯍꯥꯏꯔꯒꯕꯨꯗꯤ ꯂꯥꯛꯑꯣ ꯂꯥꯛꯑꯀꯥꯟꯗ ꯌꯨꯝ ꯊꯣꯛꯂꯛꯑꯀꯥꯟꯗ ꯍꯥꯏꯔꯛꯑꯣꯅ ꯍꯥꯏꯕꯅꯦꯕ
ꯎꯝ
ꯁꯣꯝꯗꯗꯤ ꯃꯤ ꯄꯩꯁꯥ ꯄꯤꯔꯦ ꯇꯧꯗꯣꯏꯅꯦ ꯄꯩꯁꯥ ꯄꯤꯔꯦ ꯇꯧꯕꯗꯨꯒ ꯄꯩꯁꯥ ꯄꯤꯗꯕꯗꯨꯒꯗꯤ ꯃ ꯅꯥꯗꯦꯗꯅ
ꯅꯪ ꯑꯗꯨ ꯀꯩꯅꯣꯗꯗꯤ ꯍꯥꯏꯗꯤ ꯍꯣꯏ ꯁꯤꯗꯩꯁꯨ ꯁꯤꯗ ꯂꯩꯔꯦ ꯁꯤꯗ ꯅꯪ ꯆꯠꯊꯣꯛ ꯆꯠꯁꯤꯟꯗꯩ ꯂꯩꯕ ꯈꯣꯠꯄꯩꯗꯤ ꯂꯝꯕꯤ ꯂꯝꯗꯥꯡꯗꯤ ꯌꯥꯝ ꯆꯥꯕꯅꯤ ꯑꯗꯨꯒ ꯑꯦ ꯑꯦꯗꯗꯤ ꯇ ꯇ ꯑꯦꯟ ꯑꯥꯏ ꯇꯤꯗ
ꯑꯩꯅ ꯑꯇꯦꯗꯁꯨ ꯑꯣꯖꯥꯗ ꯍꯥꯏꯌꯦ ꯑꯗꯨ ꯃꯣꯏ ꯌꯥ ꯀꯩꯅꯣ ꯇꯧꯔꯛꯇꯦꯗ ꯑꯩ ꯑ ꯑꯣꯝ ꯍꯥꯏꯔ ꯊꯥ
ꯅꯪꯒꯤ ꯀꯩꯅꯣꯕꯨ ꯀꯔꯝꯕ ꯂꯧꯅꯣ ꯏꯁꯄꯤꯁꯦꯂꯥꯏꯖꯦꯁꯟ ꯀꯔꯤꯗ ꯑꯣꯏꯒꯦ
ꯏꯁꯄꯤꯁꯦꯂꯥꯏꯖꯦꯁꯟꯖꯤ ꯑꯩꯈꯣꯏ ꯗꯥꯏꯔꯦꯛ ꯍꯥꯏ ꯌꯥꯔꯦꯗ ꯑꯩꯈꯣꯏ ꯏꯁꯄꯤꯁꯦꯂꯥꯏꯖꯦꯁꯟ ꯄꯤꯗꯦꯗ
ꯒꯥꯅꯤ ꯏꯔꯒꯥꯅꯤꯛ ꯐꯤꯖꯤꯀꯦꯜꯗ ꯄꯤꯗꯕ
ꯄꯤꯗꯦꯗ ꯑꯩꯈꯣꯏꯗꯤ ꯄ꯭ꯔꯣꯐꯦꯁꯔ ꯈꯜꯍꯜꯂꯤꯅꯤ ꯀꯩꯅꯣꯅꯦ ꯑꯣꯖꯥꯗꯔꯦ ꯈꯜꯟꯅꯤꯅꯤ ꯔꯣꯜ ꯅꯝꯕꯝꯕꯔ ꯃꯥꯔ ꯑꯋꯥꯡꯕꯩꯅ ꯑꯍꯥꯟ ꯑꯣꯖꯥ ꯐꯕ ꯈꯟꯕ ꯃꯥꯔ ꯈ꯭ꯋꯥꯏꯅꯤ ꯃꯃꯤꯡꯅ ꯃꯌꯥꯝ ꯈꯟꯈꯔ ꯂꯦꯝꯍꯧꯕ ꯇꯥꯕ
ꯎꯝ ꯑꯗꯨꯗꯤ ꯅꯪ ꯂꯦꯝꯍꯧꯕꯗꯒꯤ ꯈꯜꯂꯦꯕ
ꯅꯠꯇꯦꯗ ꯑꯁ ꯀꯔꯤꯅꯣꯅꯦ ꯊꯣꯡꯁꯤꯁꯨ ꯑꯃꯁꯤ ꯃꯥꯏ ꯀꯥꯗ ꯆꯠꯈ꯭ꯔꯒ ꯊꯣꯡꯉꯒ ꯄꯣꯊꯅꯕ ꯃꯥꯂꯦ ꯇꯨꯃꯤꯟꯅꯔꯒ ꯀꯩꯗꯧꯔꯧꯕ ꯃꯪꯗꯦ ꯃꯥꯏ ꯀꯥꯗ ꯑꯃꯨꯛ ꯆꯠꯈꯅꯤ
ꯑꯗꯨ ꯑꯣꯏꯔꯁꯨ ꯀꯩꯅꯣ ꯏꯁꯄꯤꯦꯁꯦꯂꯥꯏꯖꯦꯁꯟꯗꯤ ꯐꯣꯔꯠ ꯁꯦꯃꯤꯁꯇꯔꯒꯗꯤ ꯈꯟꯗꯥꯏ ꯀꯅꯦ ꯀꯔꯤꯅꯣꯅꯦ ꯍꯥꯏꯁꯤꯕꯨ ꯈꯟꯗꯦ ꯍꯥꯏꯁꯤꯃꯗ ꯄꯣꯛꯑꯝꯃꯤ ꯑꯗꯨꯗꯤ ꯅꯣꯏꯗꯤ ꯑꯗꯨꯝ ꯍꯥꯟꯅꯒꯤ ꯇꯥꯛꯇ ꯍꯥꯏꯗꯤ ꯑꯍꯥꯟꯕꯁꯤꯅ ꯑꯍꯨꯝꯁꯨꯨꯕ ꯐꯥꯎꯗꯃꯛꯄꯩ ꯇꯥꯏꯞꯇ ꯑꯗꯨꯝ ꯀꯩꯅꯣ ꯇꯧꯈꯕ
ꯑꯩꯈꯣꯏ ꯏꯁꯄꯤꯦꯁꯦꯂꯥꯏꯖꯦꯁꯟ ꯍꯥꯏꯕ ꯂꯩꯇ꯭ꯔꯦ ꯑꯩꯈꯣꯏꯗꯤ ꯀꯩꯅꯣ ꯍꯥꯏ ꯍꯥꯏꯗꯤ ꯑꯩꯈꯣꯏꯒꯤ ꯖꯦꯅꯦꯔꯦꯜ ꯀꯦꯃꯤꯁꯇ꯭ꯔꯤꯒꯨꯝꯕꯅꯦꯕ ꯑꯗꯨꯗ ꯀꯩꯅꯣ ꯇꯧꯕ ꯍꯥꯏꯇꯥꯔꯦ ꯑꯩꯈꯣꯏꯒꯤ ꯇꯣꯄꯤꯛꯇꯣ ꯍꯥꯏꯕꯗꯨ ꯃꯣꯏꯅ ꯍꯪ
ꯑ ꯍꯌꯦꯡ ꯃꯤꯒꯤ ꯊꯕꯛ ꯂꯧꯔꯛꯄ ꯈꯣꯠꯄꯗꯗꯤ ꯀꯩꯅꯣ ꯇꯧꯔꯛꯄ ꯏꯁꯄꯤꯁꯦꯂꯥꯏꯖꯦꯁꯟ ꯇꯧꯔꯛꯄꯅ ꯍꯦꯟꯅ ꯄꯥꯝꯃꯦ ꯑꯗꯨꯗꯤ
ꯑꯩꯈꯣꯏ ꯍꯥꯏꯗꯤ ꯂꯩꯔꯤꯕ ꯂꯦꯞꯇꯨ ꯐꯪꯁꯟꯅꯜ ꯃꯦꯇꯔꯤꯌꯦꯜꯅꯤ ꯑꯗꯨꯒꯤ ꯂꯦꯞꯇꯨꯅꯦ ꯍꯥꯏꯗ ꯃꯥꯥꯏ ꯏꯁꯄꯤꯁꯦꯂꯥꯏꯖꯦꯁꯟ ꯑꯣꯏꯅ ꯐꯖꯅ ꯍꯥꯏꯕꯗꯤ ꯌꯥ ꯄꯤꯗ꯭ꯔꯦ ꯍꯥꯏꯇꯥꯔꯦ
ꯎꯝ
ꯑꯗꯨ
ꯅꯣꯏ ꯀꯩꯅꯣꯗ ꯃꯣꯏꯒꯤ ꯗꯤ ꯑꯦꯝꯗꯁꯨ ꯍꯗꯁꯝ ꯃꯌꯥꯝꯅ ꯁꯨꯝ ꯀꯩꯅꯣ ꯑꯣꯏꯅ ꯆꯠꯅꯕꯒ ꯑꯣꯅꯔꯁ ꯂꯧꯔꯛꯄꯒ ꯑꯣꯅꯔꯁꯅ ꯑꯗꯨꯝ ꯀꯩꯅꯣꯝꯃ ꯑꯇꯣꯞꯄꯗ ꯍꯣꯝ ꯊꯥꯖꯤꯜꯂꯨꯔꯁꯨ ꯀꯩꯗꯧꯔꯁꯨ ꯃꯥꯀ ꯑꯗꯨꯝ ꯍꯦꯜꯍꯜꯂꯤꯗꯣ ꯑꯗꯨꯃꯥꯏꯅ ꯁꯂ ꯀꯅ ꯁꯤꯂꯣꯏ ꯊꯁ ꯔ
ꯍ ꯑꯩꯈꯣꯏꯁꯦ ꯗꯤꯦꯝꯗꯒꯤ ꯀꯔꯤ ꯗꯤꯦꯝ ꯍꯥꯏꯕ ꯑꯣꯀꯦ ꯑ ꯈꯪꯗ ꯇ ꯇꯕꯤꯁꯦ
ꯎꯝ
ꯀꯦꯅ
ꯅꯣꯏꯒꯤꯗꯨꯗꯤ ꯀꯃꯥꯏꯅ ꯇꯧꯕꯅꯣ ꯈꯪꯗ꯭ꯔꯦꯅ ꯍꯥꯏꯗꯤ ꯑꯩꯈꯣꯏꯕ ꯅꯤꯌꯣꯝꯗꯣ ꯑ ꯍꯥꯏꯗꯤ ꯑꯗꯨꯝ ꯖꯦꯅꯦꯔꯦꯜꯒꯤ ꯇꯥꯏꯇ ꯒ꯭ꯔꯣꯡ ꯒ꯭ꯔꯣꯡ ꯄꯨꯂꯞ ꯆꯠꯂꯕ꯭ꯔꯥꯗꯣꯗ꯭ꯔꯦꯕ
ꯖꯦꯅꯦꯔꯦꯜꯒꯤ ꯇꯇꯅꯤꯗ ꯑꯩꯣꯏꯅ ꯇꯧꯔꯤꯁꯤꯗꯤ
ꯑꯗꯨꯗꯤ ꯑꯔꯣꯏꯕ ꯑꯦꯛꯖꯥꯝ ꯄꯤꯕꯗ ꯑꯗꯨꯗꯤ ꯄꯦꯄꯔ ꯀꯌꯥ ꯊꯥꯕ
ꯑ ꯀꯩꯅꯣ ꯑ ꯗꯤꯖꯔꯇꯦꯁꯟ ꯄꯦꯄꯔꯗꯨꯒꯤ ꯕꯩꯕꯥ ꯂꯩꯔꯦ ꯊꯤꯌꯑꯣꯔꯤ ꯄꯦꯄꯔ ꯑ ꯅꯤꯃ ꯏꯂꯦꯛꯇꯤꯞ ꯏꯂꯦꯛꯇꯤꯞ ꯑꯅꯤ ꯑꯣ ꯑꯅꯤ ꯑꯅꯤ
ꯑꯩ ꯀꯩꯅꯣꯝꯇ ꯍꯪꯒꯦꯅ ꯗꯤꯖꯔꯇꯦꯁꯟ ꯃꯊꯟꯒꯤꯗ ꯕꯥꯏꯕꯥ ꯍꯥꯏꯁꯦ ꯀꯩꯅꯣ ꯕꯥꯏꯕꯥ ꯍꯥꯏꯁꯦꯗꯤ ꯑꯩꯈꯣꯏꯅ ꯁꯦꯃꯤꯅꯥꯔ ꯄꯤꯔꯦꯗꯅꯀꯣ
ꯑꯗꯨꯅꯤꯅꯦ ꯍꯥꯏꯗꯤ ꯑꯩꯈꯣꯏ ꯑꯍꯥꯟꯕꯗ ꯄ꯭ꯔꯖꯦꯟꯇꯦꯁꯟ ꯄꯤꯔꯅꯤꯕꯀꯣ ꯑꯗꯨꯒ ꯄ꯭ꯔꯖꯦꯟꯇꯦꯁꯟ ꯄꯤ ꯂꯣꯏꯔꯒ ꯃꯤꯅꯤꯠ ꯑꯅꯤ ꯑꯍꯨꯝ ꯑꯣꯖꯥ ꯃꯌꯥꯝ ꯍꯥꯏꯗꯤ ꯏꯟꯇꯔꯚꯤꯌꯨ ꯂꯧꯔꯤꯕ ꯑꯣꯖꯥ ꯑꯍꯨꯝ ꯃꯔꯤꯗꯨꯅ ꯀꯣꯏꯁꯟ ꯍꯪꯗꯣꯔꯤꯕꯟꯇ
ꯑꯗꯨ ꯑꯗꯨ ꯕꯥꯏꯕꯥꯗ ꯆꯤꯡꯍꯜꯂꯤ ꯅꯠꯇ꯭ꯔꯣ
ꯍꯣꯏꯅꯦ ꯑꯗꯨ ꯄꯨꯂꯞꯅꯤꯅꯦ
ꯎꯝ ꯑꯗꯨ ꯕꯩꯕꯥꯁꯦ ꯇꯣꯉꯥꯟꯕꯁꯤꯅꯦ ꯍꯥꯏꯗꯤ ꯄ꯭ꯔꯦꯛꯇꯤꯀꯦꯜꯗꯁꯨ ꯊꯤꯑꯣꯔꯤꯅ ꯑꯃ ꯑꯣꯏꯔꯒ ꯕꯕꯥꯅ ꯑꯃꯝ ꯇꯣꯡꯉꯥꯜꯂꯤ ꯍꯧꯖꯤꯛꯀꯤꯗꯨꯕꯨꯗꯤ ꯍꯣꯏ
ꯑꯦ ꯑꯩꯈꯣꯏ ꯑꯩꯈꯣꯏ ꯇꯧꯤ ꯀꯅꯣ ꯄ꯭ꯔꯦꯛꯇꯤꯀꯦꯜ ꯍꯦꯛ ꯂꯣꯏꯕꯒ ꯂꯣꯏꯕ ꯅꯨꯃꯤꯠꯇꯨꯗ ꯕꯩꯕꯥꯔ ꯇꯧꯔꯤꯅꯤ ꯀꯩꯅꯣ ꯂꯣꯏꯕꯒ ꯃꯥꯏ ꯃꯥꯏ ꯁꯦꯔꯦꯟ ꯇꯧꯔꯒ ꯑꯗꯣ ꯕꯩꯕꯥ ꯇꯧꯗꯕ ꯑꯣꯖꯥꯁꯨ ꯌꯥꯎꯋꯤ ꯕꯩꯕꯥꯒꯤ ꯃꯥꯔꯛ ꯇꯔꯥꯗꯣ ꯀꯣꯏꯁꯟ ꯑꯣꯏꯅ ꯕꯕꯥ ꯀꯣꯏꯁꯟ ꯑꯣꯏꯅ ꯀꯣꯏꯁꯟ ꯃꯉꯥ ꯇꯛ ꯂꯧꯅ ꯑꯟꯁꯔꯁꯤꯗ ꯏꯔꯝꯕ ꯃꯥ ꯑꯅꯤꯅꯤ ꯑꯗꯨ ꯅꯪꯕꯩꯕꯥ ꯑꯟꯁꯔꯅꯤ ꯏꯔꯝꯕ
ꯎꯝ ꯔꯤꯖꯥꯔꯇꯦꯁꯟꯗꯣ ꯑꯗꯨꯗꯤ ꯃꯥꯔ ꯀꯌꯥ ꯑꯣꯏꯕ ꯅꯣꯏꯒꯤ
ꯐꯩꯅ ꯃꯅꯤꯅꯦ ꯥꯏꯠ ꯑꯩꯗꯤ ꯑꯣꯖꯥ ꯒꯥꯏꯗꯅ ꯁꯚꯦꯟꯇꯤ ꯐꯥꯏꯚ ꯄꯤꯒꯗꯕ ꯏꯟꯇꯔꯅꯦꯜ ꯑꯗꯨꯒꯒ ꯐꯃꯤ ꯤ ꯕꯦꯕꯥ ꯀꯃꯤꯇꯤꯗꯨꯅ ꯃꯥꯔꯛ ꯀꯨꯟ ꯃꯉꯥ ꯄꯨꯜꯂꯒ ꯆꯥꯝꯃ
ꯑꯩꯈꯣꯏ ꯆꯅꯤꯅꯦ ꯆꯅꯤ
ꯑꯣ ꯑꯌꯥꯝꯕꯅ ꯑꯩꯈꯣꯏ ꯀꯨꯟꯊ꯭ꯔꯥꯃꯨꯛ ꯁꯪꯕꯁꯤꯦ ꯀꯩꯅꯣ ꯍꯥꯏꯇꯥꯔꯦ ꯃꯤꯁꯦ ꯃꯤ ꯀꯨꯟꯊ꯭ꯔꯥ ꯇꯝꯕꯗ ꯃꯤ ꯀꯨꯟꯅꯤꯊꯣꯏ ꯀꯨ ꯗꯣ ꯑꯣꯏꯗꯤ ꯅꯥꯏꯟꯇꯤ ꯂꯣꯏ ꯐꯛꯄꯤꯑꯕꯀꯣ ꯑꯗꯨꯒ ꯃꯣꯏ ꯈꯔ ꯐꯖꯗꯕ ꯑꯃꯅꯤ ꯑꯃꯗꯤ ꯑꯩꯠꯇꯤ ꯑꯩꯠꯇꯤ ꯍꯥꯏꯗꯤ ꯒ꯭ꯔꯦꯠꯇ ꯆꯠꯄꯅꯤꯅ ꯑꯩꯈꯣꯏꯅ ꯅꯥꯏꯟ ꯐꯪꯉ ꯃꯣꯏꯅ ꯑꯩꯠ ꯐꯪꯉꯦꯕꯀꯣ ꯑꯗꯨ ꯀ ꯅꯨꯄꯤ ꯑꯃ ꯀ꯭ꯂꯥꯁꯀ ꯆꯥꯡ ꯅꯥꯏꯅ ꯆꯠꯇꯕ ꯑꯃ ꯌꯥꯎꯔ ꯃꯥ ꯈꯛꯇꯪ ꯁꯚꯦꯟ ꯐꯥꯎ ꯃꯥꯜꯂꯦ ꯑꯇꯩꯗꯤ ꯀꯝꯄꯜꯁꯔꯤ ꯑꯦꯠ ꯐꯪꯅꯤ ꯑꯗꯨꯒ ꯈꯔ ꯐꯖꯅ ꯇꯧꯕꯅꯤꯅ ꯅꯥꯏꯟ ꯑꯩꯠꯇꯤ ꯑꯩꯠꯇ ꯑꯩꯠꯇꯤ ꯍꯥꯏꯇꯥꯔꯦ
ꯅꯣꯏꯅꯕꯨꯅ ꯐꯔꯦꯗ ꯑꯩꯈꯣꯏꯗꯤ ꯆꯠꯀꯦꯔꯥ ꯆꯠꯂꯣꯏꯔꯥ ꯃꯍꯥꯛꯇꯤ ꯀꯌꯥ ꯀꯩꯗꯧꯗꯦ ꯑꯗꯨ ꯇꯧꯔꯦ ꯑꯩꯣꯏꯒꯤ
ꯑꯗꯨ ꯑꯩꯈꯣꯏ ꯇꯣꯄꯔꯗꯨꯗꯤ ꯀꯩꯅꯣ ꯐꯪꯉꯤꯅꯦ ꯑꯥ ꯀꯔꯤ ꯀꯔꯤ ꯆꯠꯇꯤꯅꯦ ꯆꯠꯇꯅꯦ
ꯏꯄ
ꯇꯣꯇꯦꯜ ꯑꯩꯠꯇꯤ ꯅꯅꯥꯏꯟ ꯆꯜꯁꯃ
ꯕꯒꯅ ꯇꯥꯏꯗꯦ ꯑꯗ ꯑꯩꯈꯣꯏꯗꯤ ꯈꯔ ꯑꯗꯨꯝ ꯂꯤꯛꯅ ꯄꯤꯕ ꯃꯥꯡꯁꯦ ꯌꯥꯗꯦꯕ
ꯑꯩꯈꯣꯏꯗꯤꯅꯦꯦꯝ ꯃꯥꯗꯤ ꯁꯞꯖꯦꯛ ꯈꯨꯗꯤꯡꯒꯤ ꯅꯥꯏꯟꯇꯤ ꯅꯥꯏꯟꯇꯤ ꯅꯥꯏꯟꯇꯤ
ꯅꯥꯕ ꯑꯃꯁꯁꯤ ꯆꯪꯉꯦꯒ ꯃꯥ ꯌꯥꯝꯥꯡ ꯀꯛꯀꯟꯕ ꯀꯛꯀꯟꯗꯕꯁꯨ
ꯑꯦ ꯀꯩꯅꯣꯅꯤꯅꯦ ꯌꯨꯒꯤ ꯁꯥꯇ꯭ꯔꯅꯤꯅꯦ
ꯍꯣꯏ ꯍꯩꯕꯨꯗꯤ ꯍꯩꯔꯝꯒꯅꯤ ꯑꯗꯣ
ꯃꯌꯨꯝꯗ ꯍꯥꯏꯗꯤ ꯑꯩꯈꯣꯏ ꯃꯌꯨꯝ ꯃꯌꯨꯝ
ꯗꯤꯌꯨꯗ ꯃꯥ ꯀꯩꯅꯣ ꯇꯝꯃꯛꯄ
ꯍꯣꯏ ꯍꯣꯏ ꯑꯗꯨ ꯃꯌꯨꯝ ꯑꯗ ꯃꯣꯏ ꯃꯣꯏꯒꯤꯁꯦ ꯃꯌꯨꯝꯗ ꯂꯩꯅꯩꯑꯌꯦꯕꯀꯣ ꯃꯣꯏꯗꯤ ꯑꯌꯥꯝꯕ ꯃꯄꯥꯟ ꯆꯠꯅꯗꯦꯕ ꯅꯨꯄꯤꯅꯦ ꯑꯗꯨꯅ ꯃꯣꯏ ꯁ꯭ꯋꯥꯏ ꯑꯅꯛꯄ ꯃꯌꯨꯝ ꯃꯌꯥꯅꯤꯅ ꯁꯤꯗ ꯇꯝꯕ ꯍꯥꯏꯇꯥꯔꯦ ꯃꯥ꯭ꯔꯛ ꯁꯤꯌꯨ ꯇꯤ ꯀꯩꯀꯩ ꯃꯥ꯭ꯔꯛ ꯋꯥꯡꯕ ꯃꯤꯅꯦꯕ
ꯂꯥꯏꯔꯤꯛ ꯁꯦ ꯇꯝꯕꯅ ꯐꯩꯌꯦꯕ
ꯏꯂꯦꯛꯇꯤꯞꯇꯣ ꯑꯩꯈꯣꯏ ꯑꯍꯨꯝ ꯊꯥꯒꯗꯕꯅꯦꯕꯀꯣ
ꯎꯝ
ꯑꯗꯣ ꯑꯩꯈꯣꯏꯅ ꯍꯥꯏꯅꯔꯒ ꯊꯥ꯭ꯔꯠ ꯁꯦꯝꯃꯤꯁꯇ꯭ꯔꯗ ꯑꯦꯂꯦꯛꯇꯤꯞ ꯑꯦꯛꯁꯇ꯭ꯔꯥ ꯑꯃ ꯂꯧꯁꯤꯟꯕ ꯍꯥꯏꯇꯥꯔꯦ ꯀꯩꯅꯣꯗꯒꯤ ꯐꯤꯖꯤꯛꯁꯇꯒꯤ ꯐꯤꯖꯤꯛꯁ ꯗꯤꯄꯥꯔꯠꯃꯦꯟꯗꯒꯤ ꯊꯧ ꯑꯩ ꯆꯠꯂꯒ ꯀ꯭ꯂꯥꯁ ꯌꯥꯎꯔꯤꯅꯦꯍꯦ
ꯎꯝ
ꯑꯗꯨ ꯌꯥꯝ ꯅꯨꯡꯉꯥꯏꯇꯕ ꯑꯝꯅꯥ ꯑꯩꯈꯣꯏ ꯑꯦꯛꯖꯥꯝꯗꯨ ꯑꯩꯈꯣꯏꯒꯤ ꯄꯦꯄ꯭ꯔꯗꯨ ꯈꯛꯇꯪ ꯃꯥ꯭ꯔꯛ ꯆꯥꯝꯃꯒꯤ ꯊꯥꯁꯦ ꯑꯇꯣꯞꯄ ꯄꯦꯄ꯭ꯔꯗꯤ ꯃꯥ꯭ꯔꯛ ꯅꯤꯐꯨ ꯅꯤꯐꯨ ꯂꯣꯏ ꯊꯥꯏꯌꯦꯕꯀꯣ ꯑꯩꯈꯣꯏꯅ ꯂꯧꯈꯤꯕ ꯆꯥꯝꯃ ꯍꯥꯏꯕꯗꯤ ꯃꯥ꯭ꯔꯛ ꯅꯤꯐꯨꯒꯤ ꯀꯣꯏꯁꯟꯗꯣ ꯆꯥꯝꯃꯗ ꯑꯣꯟꯊꯣꯛꯄ ꯗꯕ꯭ꯂꯤꯡ ꯆꯠꯍꯟꯕ ꯍꯥꯏꯇꯥꯔꯦ ꯃꯥꯗꯤ ꯃꯥ꯭ꫪꯛ ꯇꯔꯥ ꯄꯤꯕ ꯑꯦꯁꯦꯗꯣ ꯃꯥ꯭ꯔꯛ ꯀꯨꯟꯒꯤ ꯏꯌꯨ ꯍꯥꯏꯕꯒꯨꯝꯕ ꯑꯗꯨꯃꯥꯏꯅ ꯑꯣꯟꯊꯣꯛꯄ ꯍꯥꯏꯇꯥꯔꯦ ꯍꯥꯏꯗꯤ ꯁꯦꯂꯦꯕꯁꯇꯣ ꯃꯥ꯭ꯔꯛ ꯆꯥꯝꯃꯒꯤ ꯆꯦꯟꯖ ꯇꯧ ꯌꯥꯗꯝ ꯅꯤꯅ
ꯎꯝ
ꯑꯗꯨꯁꯨ ꯅꯣꯡꯃꯗ ꯑꯦꯛꯖꯥꯝ ꯑꯅꯤ ꯊꯣꯛꯏꯅꯦ ꯅ ꯑꯩꯁꯨ ꯀꯩꯅꯣꯅꯦ ꯑꯩꯈꯣꯏꯒꯤ ꯁꯤꯗ ꯑꯦꯂ ꯇ꯭ꯔꯣꯀꯦꯃꯤꯁꯇ꯭ꯔꯤ ꯊꯥꯔꯝꯃꯒ ꯑꯗꯨ ꯅꯨꯡꯊꯤꯟꯗ ꯊꯥꯔꯦꯅꯦ ꯀꯩꯅꯣ ꯑꯗꯨꯕꯨꯗꯤ ꯑꯣꯖꯥꯅ ꯑꯗꯨꯝ ꯑꯌꯥꯝꯕ ꯑꯩꯠꯇꯤ ꯄꯤꯌꯦ ꯑꯗꯨꯝ ꯍꯥꯏꯇꯥꯔꯦ